ꯇꯥꯕ꯭ꯔꯣ ꯅꯪꯕꯣ
ꯇꯥꯔꯦ ꯇꯥꯔꯦ
ꯀꯩꯅꯣ ꯅꯪ ꯅꯍꯥꯟꯃꯨꯛ ꯅꯣꯏꯆꯦ ꯂꯨꯍꯣꯡꯗꯣꯔꯦ ꯈꯣꯠꯇꯣꯔꯦꯅ ꯍꯥꯏꯔꯒ ꯀꯩꯝ ꯄꯥꯎ ꯐꯥꯎꯔꯛꯇ꯭ꯔꯤꯁꯤꯕꯨ ꯂꯨꯍꯣꯡꯒ꯭ꯔꯕꯣ ꯀꯔꯤꯅꯣ ꯑꯩꯅ ꯑꯗꯨꯏ ꯅꯨꯄꯤꯗꯨꯕꯨ ꯉꯥꯎꯔꯕ꯭ꯔꯣ ꯀꯔꯤꯅꯣ ꯑꯩꯉꯣꯟꯗ ꯀꯩꯝ ꯍꯥꯏꯔꯛꯇꯦꯅ ꯈꯜꯂꯝꯃꯤꯅꯦ
ꯂꯨꯍꯣꯡꯗ꯭ꯔꯤ ꯂꯨꯍꯣꯡꯗ꯭ꯔꯤꯌꯦ ꯑꯩꯁꯨꯅꯦ ꯅꯪꯉꯣꯟꯗ ꯑꯩꯁꯨ ꯉꯁꯤꯁꯦ ꯄꯥꯎꯁꯦ ꯐꯥꯎꯔꯒ ꯅꯪꯗꯣ ꯀꯃꯥꯏ ꯀꯃꯥꯏ ꯇꯧꯕꯅꯣ ꯌꯥꯗꯣꯏꯔꯥ ꯈꯣꯠꯇꯣꯏꯔꯥ ꯊꯕꯛꯇꯣ ꯅꯪ ꯆꯤꯟꯕ꯭ꯔꯥ ꯑꯇꯣꯞꯄ ꯀꯔꯤ ꯂꯩꯒꯦ ꯈꯣꯠꯀꯦ ꯍꯥꯏꯗꯤ ꯍꯧꯖꯤꯛꯇꯤ ꯂꯨꯍꯣꯡ ꯄꯟꯊꯥꯅꯤꯗꯅ ꯑꯗꯨꯗꯨꯅ ꯑꯩꯅ ꯅꯪꯉꯣꯟꯗ ꯑꯩꯁꯨ ꯍꯪꯒꯦꯅ ꯈꯜꯂꯝꯕꯅꯦ ꯑꯩꯁꯦ ꯍꯧꯖꯤꯛꯁꯦ ꯊꯕꯛꯁꯦ ꯆꯤꯟꯕ ꯍꯥꯏꯇꯥꯔꯦ ꯑꯗꯣ ꯆꯥꯛ ꯇꯣꯛꯑꯒ ꯅꯪꯉꯣꯟꯗ ꯅꯦꯅꯥ ꯇꯥꯅ ꯅꯪꯉꯣꯟꯗ ꯅꯦꯅꯥ ꯇꯥꯅ ꯄꯥꯎꯁꯦ ꯐꯥꯎꯒꯦꯅ ꯈꯜꯂꯝꯕꯅꯦ ꯑꯗꯣ ꯅꯪ ꯀꯔꯤ ꯀꯔꯤ ꯊꯕꯛ ꯂꯩꯒꯦ ꯅꯪ ꯑꯈꯣꯏꯗ ꯍꯥꯏꯗꯤ ꯑꯈꯣꯏ ꯆꯦ ꯂꯨꯍꯣꯡꯕꯒꯤ ꯌꯥꯎꯕ ꯂꯥꯛꯄ ꯌꯥꯒꯗ꯭ꯔꯣ ꯅꯣꯡ ꯅꯤꯅꯤ ꯂꯩꯕꯒꯤ
ꯂꯥꯛꯇꯣꯏꯅꯦ ꯀꯩꯅꯣ ꯅꯍꯥꯟꯗꯩ ꯅꯪꯅ ꯂꯥꯛꯑꯣꯅ ꯍꯥꯏꯔꯝꯃꯒꯅꯦ ꯑꯩꯗꯤ ꯂꯨꯍꯣꯡꯕ ꯑꯗꯨꯃꯥꯏꯅ ꯌꯥꯎꯗꯕꯗꯨ ꯀꯨꯏꯔꯦ ꯏꯃꯥꯟꯅꯕꯤꯈꯩ ꯂꯨꯍꯣꯡꯕꯁꯨ ꯑꯃꯠꯇ ꯌꯥꯎꯍꯧꯗ꯭ꯔꯦ ꯑꯩꯁꯦ ꯑꯩꯅꯅꯦ ꯌꯨꯝꯗ ꯂꯩꯇꯕ ꯇꯥꯟꯖꯥ ꯑꯣꯏꯗꯅ ꯀꯅꯥꯝꯇ ꯂꯨꯍꯣꯡꯕ ꯀꯩꯀꯩ ꯆꯠꯍꯧꯗ꯭ꯔꯦ ꯑꯗꯨꯅ ꯍꯟꯗꯛꯇꯤ ꯅꯣꯏ ꯆꯦꯒꯤ ꯅꯍꯥꯃꯨꯛ ꯅꯪ ꯅꯣꯏ ꯆꯦ ꯂꯨꯍꯣꯡꯗꯣꯔꯦ ꯈꯣꯠꯇꯣꯔꯦꯅ ꯍꯥꯏꯗꯅ ꯅꯣꯏ ꯆꯦꯒꯤ ꯂꯨꯍꯣꯡꯕꯗ ꯑꯣꯏꯅ ꯌꯥꯎꯔꯒꯦꯅ ꯂꯩꯔꯤꯅꯦ ꯑꯗꯨ ꯀꯔꯝ ꯀꯥꯟꯗ ꯇꯥꯈꯤꯒꯦ ꯃꯥꯏꯗꯣ
ꯀꯨꯏꯗ꯭ꯔꯦ ꯀꯩꯅꯣꯅꯦ ꯍꯥꯏꯖꯤꯡ ꯄꯣꯠꯄꯨꯗꯤ ꯅꯨꯃꯤꯠ ꯃꯉꯥꯅꯤꯃꯨꯛ ꯋꯥꯠꯂꯤꯑꯕ ꯑꯗꯨꯒ ꯍꯥꯏꯗꯤ ꯅꯣꯡꯃ ꯀꯥꯟꯅꯔꯒ ꯂꯨꯍꯣꯡꯕꯅꯦꯕ ꯑꯗꯨꯅ ꯑꯩꯗꯣ ꯅꯪꯗꯣ ꯍꯥꯏꯗꯤ ꯀꯩꯅꯣꯗꯒꯤ ꯑꯗꯨꯝ ꯃꯥꯡꯖꯧ ꯃꯥꯡꯖꯅꯧꯅꯀꯣ ꯑꯗꯨꯝ ꯍꯥꯏꯗꯤ ꯅꯨꯃꯤꯠ ꯍꯨꯝꯅꯤꯃꯨꯛ ꯋꯥꯠꯂꯤꯉꯩ ꯑꯩꯁꯦ ꯅꯉꯣꯟꯗ ꯍꯥꯏꯁꯤꯔꯥꯅ ꯈꯜꯂꯝꯕꯅꯦꯕ ꯍꯥꯏꯗꯤ ꯅꯨꯄꯤ ꯃꯌꯨꯝꯅꯤꯅ ꯊꯕꯛꯁꯤꯁꯨ ꯆꯤꯟꯁꯨ ꯆꯤꯜꯂꯦ ꯑꯗꯩꯗꯤ ꯑꯈꯣꯏꯗꯤ ꯍꯥꯏꯗꯤ ꯃꯤꯁꯨ ꯂꯩꯇꯦꯗꯅ ꯃꯇꯦꯡ ꯄꯥꯡꯅꯤꯡꯉꯥꯏ ꯂꯩꯁꯥꯕꯤ ꯀꯩꯀꯩꯁꯨ ꯑꯝꯇ ꯂꯩꯇꯦꯕ ꯑꯩꯈꯣꯏ ꯁꯤꯗꯗꯤ ꯑꯗꯨꯗꯨꯅ ꯑꯩꯁꯦ ꯃꯤꯁꯦ ꯋꯥꯠꯄꯅꯤꯅ ꯑꯩꯁꯦ ꯅꯉꯣꯟꯗ ꯑꯗꯨꯝ ꯅꯪ ꯑꯗꯨꯝ ꯍꯥꯏꯒꯦꯅ ꯈꯟꯕꯅꯦ ꯑꯗꯨꯗꯨꯅ ꯑꯩꯁꯦ ꯍꯥꯏꯗꯤ ꯍꯧꯖꯤꯛꯁꯦ ꯉꯥꯏꯍꯥꯛ ꯂꯩꯔꯒ ꯑꯩꯁꯦ ꯆꯥꯛ ꯀꯩꯀꯩ ꯇꯣꯛꯑ ꯈꯣꯠꯂ ꯅꯪꯉꯣꯟꯗ ꯄꯥꯎ ꯐꯥꯎꯒꯦꯅ ꯈꯟꯕ ꯅꯪꯅ ꯑꯩꯉꯣꯟꯗ ꯄꯥꯎ ꯐꯥꯎꯔꯒ ꯁꯨꯃꯥꯏꯅ ꯍꯥꯏꯔꯛꯏꯁꯦ ꯌꯥꯝ ꯐꯔꯦ ꯏꯕꯦꯝꯃ ꯑꯩꯁꯦ ꯍꯥꯏꯗꯤ ꯃꯃꯥꯡꯗꯁꯨꯅꯦ ꯌꯥꯝ ꯋꯥꯏꯑꯦꯕ ꯑꯈꯣꯏ ꯏꯆꯦ ꯑꯍꯟ ꯂꯨꯍꯣꯡꯒꯤꯕꯗꯣ ꯑꯗꯨꯗꯨꯅꯅꯦ ꯃꯃꯥꯡꯗꯁꯨ ꯀꯅꯥꯝ ꯂꯩꯇꯕ ꯑꯩꯁꯦ ꯃꯇꯝꯗꯨꯗ ꯅꯪꯒꯁꯨ ꯊꯦꯡꯅꯕꯁꯨ ꯅꯠꯇ꯭ꯔꯤ ꯑꯗꯨꯗꯨꯅ ꯑꯩꯗꯤ ꯍꯥꯏꯗꯤ ꯁꯤꯗ ꯏꯃꯥꯟꯅꯕꯤ ꯑꯩꯒꯤ ꯏꯃꯥꯟꯅꯕꯤ ꯂꯩꯔꯤꯁꯤꯡꯗꯨꯗꯤ ꯌꯥꯝ ꯂꯥꯞꯄꯦꯕ ꯉꯍꯥꯟꯋꯥꯏ ꯇꯦꯟꯗꯒ ꯄꯨꯜꯂꯛꯄ ꯇꯨꯋꯦꯞꯇꯒ ꯄꯨꯜꯂꯛꯄ ꯏꯃꯥꯟꯅꯕꯤꯁꯤꯡꯗꯨꯗꯤ ꯄꯥꯎꯁꯨ ꯏꯟꯊꯤ ꯅꯨꯡꯉꯥꯏꯅꯁꯨ ꯐꯥꯎꯅꯈꯤꯗ꯭ꯔꯦ ꯑꯗꯩꯗꯤ ꯃꯣꯏꯁꯨ ꯌꯥꯝꯁꯨ ꯂꯥꯞꯄ ꯑꯗꯨꯗꯨꯅ ꯃꯣꯏꯗ ꯀꯃꯥꯏꯅ ꯂꯥꯛꯎ ꯈꯣꯠꯂꯨꯗꯣ ꯍꯥꯏꯔꯨꯅꯤ ꯑꯗꯨꯗꯨꯅ ꯑꯩꯁꯦ ꯃꯃꯥꯡꯗ ꯑꯈꯣꯏꯆꯦ ꯂꯨꯍꯣꯡꯕꯩ ꯀꯥꯟꯗꯨꯗꯅꯦ ꯏꯊꯟꯗꯅ ꯍꯥꯏꯗꯤ ꯑꯃꯒꯤ ꯑꯃꯒꯤ ꯍꯣꯠꯅꯕꯗꯅꯦ ꯑꯩꯁꯦ ꯏꯌꯥꯡꯒꯁꯦ ꯀꯪꯉꯤꯅꯦ ꯍꯥꯏꯕ ꯀꯩꯅꯣ ꯇꯧꯕꯁꯨ ꯃꯉꯥꯏꯔꯦ ꯍꯥꯏꯗꯤ ꯃꯤ ꯄꯣꯡ ꯑꯗꯨꯝ ꯇꯤꯟꯗꯣꯏꯅꯤꯅ ꯅꯥꯟꯅ ꯊꯝꯕꯅ ꯐꯩꯗꯅ ꯑꯗꯨꯗꯨꯅ ꯆꯥ ꯂꯣꯟꯕꯕꯨ ꯑꯣꯏꯔꯣ ꯑꯗꯩꯗꯤ ꯁꯨꯃꯥꯡ ꯃꯌꯥꯝꯁꯤꯡꯗꯣ ꯑꯩꯈꯣꯏꯒꯤꯗꯤ ꯁꯨꯃꯥꯡ ꯕꯨ ꯑꯣꯏꯔꯣ ꯁꯪꯒꯣꯏꯕꯨ ꯑꯣꯏꯔꯣ ꯃꯌꯥꯝ ꯍꯥꯏꯗꯤ ꯆꯥꯎꯅ ꯁꯪꯒꯣꯏ ꯑꯆꯧꯕ ꯑꯃꯒ ꯃꯆꯥ ꯑꯅꯤꯒ ꯂꯩꯌꯦꯕ ꯑꯗꯨꯗꯨꯅ ꯍꯥꯏꯗꯤ ꯑꯈꯣꯏꯒꯤ ꯌꯨꯝ ꯄꯔꯦꯡꯗ ꯄꯨꯂꯞ ꯄꯨꯟꯖꯟꯕꯅꯤꯅ ꯁꯪꯒꯣꯏꯗꯨꯁꯨ ꯑꯍꯨꯝ ꯁꯨꯏꯑꯕ ꯑꯗꯨꯗꯨꯅ ꯃꯌꯥꯝꯗꯣ ꯋꯥꯏꯇꯩꯩꯅꯕ ꯍꯣꯠꯅꯕꯗꯗꯤ ꯏꯁ ꯋꯥꯒ꯭ꯔꯖꯥꯅꯤꯗ ꯑꯗꯩꯗꯤ ꯑꯈꯣꯏꯒꯤ ꯃꯧ ꯀꯩꯀꯩ ꯂꯩꯔꯤꯁꯤꯡꯗꯨꯁꯨ ꯍꯥꯏꯗꯤ ꯃꯣꯏꯁꯨ ꯑꯗꯨꯝꯕꯨꯗꯤ ꯃꯇꯦꯡꯁꯨ ꯄꯥꯡꯇꯥꯁꯨ ꯍꯥꯏꯗꯤ ꯑꯗꯨꯃꯥꯏꯅ ꯋꯥꯏ ꯇꯩꯕ ꯈꯣꯠꯄꯒꯨꯝꯕꯗꯨꯗꯤ ꯃꯣꯏꯗꯤ ꯍꯥꯏꯗꯤ ꯃꯈ꯭ꯋꯥꯡ ꯅꯥꯏ ꯈꯣꯠꯂꯤꯅ ꯄꯥꯛ ꯇꯧꯗꯦꯗꯅ ꯑꯗꯨꯗꯨꯅ ꯑꯩꯅ ꯉꯥꯛꯇꯧꯕꯗꯅꯦ ꯌꯥꯝ ꯋꯥꯒꯤꯕ ꯑꯗꯨꯅ ꯅꯪ ꯂꯥꯛꯑꯗꯤ ꯗꯤ ꯅꯪ ꯌꯥꯎꯔꯗꯤ ꯑꯩꯁꯦ ꯍꯟꯗꯛꯇꯤ ꯈꯔ ꯐꯔꯅꯤ ꯑꯗꯨꯗꯨꯅ ꯑꯩꯅ ꯅꯪꯁꯦ ꯃꯥꯡꯖꯧꯅꯅ ꯅꯨꯃꯤꯠ ꯍꯨꯝꯅꯤ ꯃꯔꯤꯅꯤ ꯋꯥꯠꯂꯤꯉꯩꯗꯒꯤ ꯑꯩ ꯑꯗꯨꯝ ꯀꯧꯔꯛꯀꯦ ꯑꯗꯨꯒ ꯅꯣꯏ ꯅꯣꯏ ꯏꯃꯥꯗꯁꯨ ꯑꯩꯈꯣꯏ ꯏꯃꯥꯗꯣ ꯐꯣꯟ ꯇꯧꯍꯜꯂꯛꯀꯦ ꯑꯗꯨꯗꯨꯒ ꯋꯥꯔꯤ ꯁꯥꯟꯅꯔꯒ ꯑꯗꯨꯝ ꯅꯣꯏꯃꯥꯗ ꯍꯥꯏꯔꯛ ꯌꯥꯗꯣꯏ ꯅꯠꯇ꯭ꯔꯥ
ꯌꯥꯅꯤ ꯌꯥꯅꯤ ꯑꯩꯁꯨꯅꯦ ꯅꯪ ꯍꯞꯇꯥꯃꯨꯛꯇ ꯉꯥꯏꯔꯦ ꯍꯥꯏꯃꯤꯅ ꯑꯩꯁꯨꯅꯦ ꯁꯣꯝꯗ ꯊꯕꯛ ꯈꯔ ꯂꯩꯔꯤꯑꯕꯀꯣ ꯑꯗꯨ ꯁꯤꯟꯗꯣꯛꯑꯝꯃꯒꯦ ꯅꯣꯏ ꯆꯦꯒꯤ ꯂꯨꯍꯣꯡꯕꯁꯤ ꯌꯥꯎꯔꯅꯤ ꯑꯗꯨꯗꯣ ꯑꯩꯁꯤ ꯃꯉꯥꯅꯤ ꯆꯥꯛ ꯆꯥꯕꯁꯤꯐꯥꯎ ꯑꯗꯨꯝ ꯂꯩꯔꯒꯦ ꯂꯥꯛꯄꯩ ꯂꯥꯛꯄ ꯑꯃꯨꯛ ꯍꯜꯂꯔꯣꯏꯒꯦꯕ ꯍꯥꯏꯗꯤ ꯃꯔꯛꯇ ꯑꯃꯨꯛ ꯍꯟꯗꯣꯛ ꯍꯟꯖꯤꯟ ꯑꯗꯨ ꯕꯦꯔꯥ ꯇꯧꯔꯅꯤ ꯑꯗꯨꯅꯅꯦ ꯑꯩꯁꯨ ꯐꯤꯔꯣꯜꯁꯤꯡꯗꯣ ꯍꯌꯦꯡꯅ ꯀꯩꯅꯣ ꯑꯃ ꯌꯦꯡꯉꯨꯔꯒꯦ ꯑꯩꯈꯣꯏ ꯃꯥꯒ ꯆꯠꯂꯒ ꯍꯥꯏꯗꯤ ꯆꯥꯛꯀꯧꯕꯒꯤꯗ ꯆꯥꯛꯀꯧꯕ ꯐꯥꯎꯕꯒꯤ ꯂꯤꯠꯄ ꯌꯥꯕꯗꯣ ꯍꯥꯏꯗꯤ ꯆꯥꯛꯀꯧꯕꯒꯤ ꯑꯗꯨꯝ ꯏꯆꯝ ꯆꯝꯕ ꯑꯃ ꯂꯤꯠꯂ ꯌꯥꯔꯦ ꯂꯨꯍꯣꯡꯕ ꯅꯨꯃꯤꯠꯇꯨꯗꯤ ꯈꯔ ꯐꯤ ꯅꯨꯡꯁꯤ ꯐꯖ ꯗꯕ ꯌꯥꯔꯣꯏꯗꯅ ꯃꯤ ꯃꯤ ꯃꯌꯥꯝ ꯇꯤꯟꯗꯣꯏꯅꯤꯅ ꯑꯗꯨꯒ ꯃꯊꯪ ꯊꯥꯁꯦ ꯁꯤꯗ ꯑꯩꯈꯣꯏ ꯏꯌꯥꯝꯕ ꯑꯃꯁꯨ ꯂꯨꯍꯣꯡꯕ ꯂꯩꯌꯦꯕ ꯑꯗꯨꯀꯥꯟꯗꯁꯨ ꯂꯥꯛꯑꯣ ꯑꯩꯈꯣꯏ ꯏꯅꯦ ꯑꯃꯒꯤ ꯃꯆꯥꯅꯦ ꯃꯣꯏꯁꯨ ꯃꯤꯗꯣ ꯃꯤꯔꯣꯜ ꯂꯩꯇꯦꯅ ꯍꯥꯏꯌꯦꯕꯀꯣ ꯑꯗꯨꯅ ꯑꯩꯁꯦ ꯃꯣꯏꯗ ꯂꯥꯛꯑꯣꯅ ꯍꯥꯏꯕꯅꯤ ꯑꯗꯨꯁꯨ ꯆꯠꯂꯨꯗ꯭ꯔꯤ ꯍꯥꯏꯗꯤ ꯃꯣꯏ ꯃꯧꯒꯤ ꯀꯩꯒꯤ ꯐꯤꯔꯣꯜ ꯂꯩꯕꯗꯣ ꯆꯠꯃꯤꯟꯅꯁꯦꯅ ꯍꯥꯏꯌꯦ ꯑꯗꯨꯁꯨ ꯑꯩꯁꯦ ꯆꯠꯇꯣꯔꯤꯕꯅꯦ ꯊꯕꯛ ꯃꯌꯥꯝꯁꯦ ꯑꯗꯨ ꯃꯣꯏ ꯂꯨꯍꯣꯡꯕ ꯀꯥꯟꯗꯨꯗꯁꯨ ꯂꯥꯛꯑꯣ ꯍꯥꯏꯗꯤ ꯃꯣꯏꯁꯨꯅꯦ ꯂꯨꯍꯣꯡꯕ ꯅꯨꯃꯤꯠꯇꯣ ꯍꯥꯏꯗꯤ ꯃꯣꯏꯒꯤ ꯄ꯭ꯂꯥꯎ ꯅꯨꯡ ꯆꯥꯅꯕꯗꯣ ꯃꯤꯗ ꯅꯦꯛꯑꯔꯣꯏꯅ ꯍꯥꯏꯕꯀꯣ ꯍꯥꯏꯗꯤ ꯌꯨꯝꯗ ꯄꯨꯜꯂꯞ ꯇꯧꯕꯤꯗꯣ ꯏꯁꯥꯅ ꯄꯩꯁꯥ ꯄꯨꯊꯣꯛꯆꯔꯒ ꯕꯃꯣꯟ ꯀꯧꯔꯒ ꯇꯧꯕꯗꯣ ꯑꯗꯨꯃꯥꯏꯅ ꯇꯧꯅꯦꯅ ꯍꯥꯏꯌꯦ ꯑꯗꯨꯏꯗꯨꯁꯨ ꯃꯤ ꯌꯥꯝꯗ꯭ꯔꯗꯤ ꯌꯥꯔꯨꯏꯌꯦꯕ ꯑꯗꯨꯅ ꯅꯪꯁꯨ ꯑꯗꯨꯏꯀꯥꯟꯗꯨꯗ ꯊꯕꯛꯇꯣ ꯍꯥꯡꯉꯗꯤ ꯂꯥꯛꯑꯣ ꯃꯣꯏꯗ ꯏꯕꯥꯅꯤꯠꯇꯣ ꯈꯔ ꯉꯜꯂꯤꯀꯥꯟꯗ ꯆꯠꯂꯒ ꯂꯩꯔꯨꯁꯦꯕ ꯃꯣꯏꯁꯨ ꯃꯤ ꯂꯩꯇꯦꯕ
ꯌꯥꯏꯌꯦ ꯑꯗꯨꯃꯥꯏꯅ ꯌꯨꯝꯗ ꯍꯥꯏꯗꯤ ꯕꯥꯃꯣꯟꯅ ꯄ꯭ꯂꯥꯎ ꯀꯩꯀꯩ ꯍꯧꯔ ꯈꯣꯠꯂꯒ ꯑꯗꯨꯃꯥꯏꯅ ꯄꯣꯠꯆꯩ ꯍꯥꯟꯕ ꯈꯣꯠꯄꯗꯣ ꯑꯗꯨꯗꯨꯁꯨ ꯍꯥꯏꯗꯤ ꯃꯤ ꯌꯥꯝꯗ꯭ꯔꯗꯤ ꯍꯥꯏꯗꯤ ꯌꯥꯝ ꯋꯥꯕꯅꯤꯀꯣ ꯑꯩ ꯃꯃꯥꯡꯗ ꯑꯩꯈꯣꯏ ꯏꯆꯦꯒꯤ ꯂꯨꯍꯣꯡꯕꯗꯅꯦ ꯑꯗꯨꯃꯥꯏꯅ ꯄ꯭ꯂꯥꯎ ꯀꯩꯀꯩ ꯇꯧꯔꯒ ꯍꯥꯜꯂꯒ ꯇꯧꯕꯗꯣ ꯑꯗꯨꯃꯥꯏꯅ ꯇꯧꯒꯤꯑꯕ ꯑꯩꯈꯣꯏꯅ ꯍꯥꯏꯗꯤ ꯃꯣꯏ ꯕꯥꯃꯣꯟꯅ ꯍꯧꯕ ꯍꯦꯛ ꯂꯣꯏꯕꯒ ꯑꯩꯈꯣꯏꯅ ꯑꯗꯨꯝ ꯍꯥꯟꯂ ꯈꯣꯠꯂꯒ ꯄꯣꯠꯆꯩꯁꯤꯡꯗꯣ ꯌꯥꯝꯕꯅꯤꯅ ꯑꯗꯩꯗꯤ ꯏꯁ ꯄꯣꯠꯆꯩ ꯍꯥꯏꯗꯤ ꯑꯃꯅ ꯑꯃ ꯍꯣꯠꯅꯕꯗꯁꯨ ꯒ꯭ꯌꯥꯟ ꯃꯦꯟ ꯇꯥꯕ ꯅꯠꯇꯦ ꯄꯣꯠ ꯆꯩꯁꯤꯡꯁꯦ ꯍꯥꯏꯗꯤ ꯁꯤꯒꯤ ꯏꯃꯨꯡꯒꯤ ꯁꯤꯒꯤ ꯑꯉꯥꯡꯒꯤ ꯁꯤ ꯋꯥꯠꯂꯤ ꯑꯗꯨ ꯋꯥꯠꯂꯤ ꯑꯗꯥ ꯋꯥꯠꯂꯤꯅꯅꯦ ꯃꯤꯁꯦ ꯍꯥꯏꯗꯤ ꯂꯩꯀꯥꯏꯁꯦ ꯑꯗꯨꯝ ꯄꯣꯠ ꯆꯩꯩ ꯈꯇꯪ ꯈꯇꯪ ꯍꯣꯟꯕꯗꯅꯦ ꯌꯥꯝ ꯂꯩꯍꯧꯕ ꯅꯠꯇꯦ ꯑꯗꯨꯗꯨꯅꯅꯦ ꯁꯦꯟꯅꯕ ꯑꯃꯁꯨ ꯌꯥꯝ ꯃꯊꯧ ꯇꯥꯏꯌꯦꯕ ꯑꯗꯨꯗꯨꯅ ꯑꯗꯨꯗ ꯁꯦꯟꯅꯕꯗ ꯑꯩꯁꯦ ꯂꯩꯀꯥꯏ ꯃꯤꯅ ꯅꯨꯡꯁꯤ ꯁꯤꯗ꯭ꯔꯤꯅꯤ ꯀꯩꯅꯣ ꯑꯗꯨꯝꯀꯥꯟꯗ ꯑꯗꯩꯗꯤ ꯑꯩꯈꯣꯏꯁꯦ ꯍꯩꯖꯤꯡꯄꯣꯠ ꯅꯨꯃꯤꯠꯇꯣ ꯅꯣꯡꯁꯨ ꯁꯨꯗꯅꯅꯦ ꯑꯁ ꯕꯦꯔꯥꯅꯤ ꯈꯪꯕ꯭ꯔꯥ ꯀꯥꯔꯤꯁꯦ ꯌꯥꯏꯌꯦꯦ ꯅꯣꯏꯒꯤ ꯅꯣꯏ ꯅꯣꯏ ꯏꯌꯥꯝꯕꯩ ꯂꯨꯍꯣꯡꯕꯗꯨꯁꯨ ꯂꯥꯛꯀꯦ ꯍꯥꯏꯗꯤ ꯅꯪꯅꯁꯨ ꯑꯩꯈꯣꯏ ꯁꯤꯗ ꯂꯥꯛꯑꯦ ꯑꯩꯅꯗꯤ ꯀꯩꯗꯧꯕꯩ ꯅꯪꯒꯤꯗ ꯂꯥꯛꯑꯣꯏ ꯑꯗꯨꯏꯅꯣ ꯑꯗꯩꯗꯤ ꯀꯩꯅꯣꯁꯨ ꯇꯧꯁꯦ ꯅꯪꯅ ꯅꯪꯒꯤ ꯐꯤ ꯀꯩꯀꯩꯒꯤ ꯑꯣꯏꯔꯣ ꯑꯃ ꯑꯣꯏꯔꯣ ꯑꯗꯨꯗ ꯍꯥꯏꯔꯛꯑꯝꯃꯣ ꯑꯩꯗꯣ ꯑꯩꯈꯣꯏꯆꯦꯒꯤ ꯍꯥꯏꯗꯤ ꯐꯤ ꯑꯩꯈꯣꯏꯆꯦ ꯃꯃꯥꯡꯗꯕꯨꯗꯤ ꯑꯩꯗꯣ ꯐꯤ ꯏꯟꯈꯤꯗ꯭ꯔꯦ ꯑꯉꯥꯡ ꯑꯣꯏꯕꯅꯤꯅ ꯍꯟꯗꯛꯇꯤ ꯐꯤꯒꯗꯣ ꯐꯖꯅ ꯅꯥꯟꯅ ꯏꯟꯒꯦꯅ ꯇꯧꯕꯅꯦ ꯑꯗꯣ ꯐꯤ ꯂꯩ ꯀꯗꯣꯏꯅꯦ ꯅꯪ ꯅꯣꯏ ꯃꯥꯗ ꯅꯣꯏ ꯃꯥꯒꯤꯗꯤ ꯐꯤ ꯀꯩ ꯀꯩ ꯀꯩꯅꯣ ꯇꯧꯕꯅꯤꯅ ꯅꯪꯒꯤ ꯐꯤ ꯌꯦꯡꯅꯤ ꯍꯥꯏ ꯇꯥꯔꯗꯤ ꯑꯩꯁꯨ ꯑꯝꯇ ꯌꯦꯡꯍꯧꯒꯦ ꯍꯥꯏꯔꯛꯑꯣ
ꯍꯣꯏ ꯑꯩꯁꯦ ꯑꯩꯈꯣꯏ ꯃꯥꯒꯅꯦ ꯅꯪꯒꯤ ꯅꯪꯒꯤ ꯃꯅꯥꯛꯀ ꯂꯥꯛꯇ꯭ꯔꯤꯀꯥꯟꯗ ꯆꯠꯂꯨꯒꯦꯅ ꯈꯜꯂꯤꯅꯦ ꯑꯩꯒꯤ ꯂꯩꯕ ꯆꯠꯄ ꯀꯥꯟꯗꯣ ꯑꯗꯨꯗ ꯅꯪꯉꯣꯟꯗ ꯍꯥꯏꯔꯛꯑꯒꯦ ꯑꯗꯨꯒ ꯑꯩꯁꯦ ꯍꯌꯦꯡ ꯑꯥ ꯃꯊꯪꯒꯤ ꯂꯨꯍꯣꯡꯕꯁꯦ ꯁꯤꯗ ꯍꯥꯏꯗꯤ ꯅꯣꯏ ꯏꯆꯦꯒꯤ ꯂꯨꯍꯣꯡ ꯅꯨꯃꯤꯠꯇ ꯏꯟꯈꯤꯕ ꯐꯤꯁꯦ ꯑꯩꯁꯦ ꯃꯊꯪꯒꯤ ꯆꯥꯛꯀꯧꯕ ꯍꯥꯏꯗꯤ ꯍꯟꯗꯛꯀꯤ ꯅꯣꯏꯁꯤꯦ ꯑꯩꯒꯤꯗꯕꯨꯗꯤ ꯐꯤ ꯏꯂꯔꯣꯏꯗꯅ ꯅꯨꯄꯤ ꯃꯌꯨꯝꯅꯤꯅ ꯑꯗꯣ ꯑꯩꯈꯣꯏ ꯑꯃ ꯏꯇꯩꯒꯤ ꯂꯨꯍꯣꯡꯕꯗꯨꯗꯤ ꯑꯩꯁꯦ ꯐꯤ ꯏꯟꯗꯣꯔꯤꯕꯅꯤꯅꯅꯦ ꯍꯥꯏꯗꯤ ꯅꯨꯄꯤ ꯃꯌꯨꯝꯗ ꯆꯠꯇꯣꯔꯤꯕꯅꯤꯅ ꯐꯤꯁꯦ ꯈꯔ ꯐꯖꯕ ꯑꯃ ꯏꯟꯗ ꯌꯥꯔꯣꯏꯗ꯭ꯔꯤ ꯕꯀꯣ ꯑꯗꯨꯕꯨꯗꯤ ꯑꯩꯈꯣꯏ ꯏꯅꯦꯅ ꯂꯩꯕꯤꯒꯦꯅ ꯍꯥꯏꯕ ꯃꯥꯁꯨ ꯄꯨꯔꯒ ꯆꯠꯇꯣꯏꯅꯦ ꯃꯣꯏ ꯃꯧꯒꯤ ꯐꯤ ꯂꯩꯕꯗꯣ ꯑꯗꯨꯗ ꯄꯨꯟꯅ ꯂꯩꯍꯧꯅꯕ ꯑꯗꯨ ꯅꯪꯒꯤꯁꯨ ꯍꯥꯏꯔꯛꯀꯦ ꯑꯩꯗꯣ ꯅꯉꯣꯟꯗ ꯑꯗꯨꯝ ꯐꯣꯟ ꯀꯧꯔꯒ ꯌꯦꯡꯍꯜꯂꯛꯀꯦꯕ ꯍꯥꯏꯗꯤ ꯄꯨꯟꯅ ꯂꯩꯔꯤꯀꯥꯟꯗ ꯂꯩꯕꯅꯤꯅ ꯐꯩꯗꯅ ꯑꯩꯈꯣꯏꯅ ꯆꯠꯂꯒ ꯑꯃ ꯂꯩꯔꯨꯕ ꯍꯥꯏꯁꯤꯗꯤ ꯃꯣꯏ ꯃꯃꯜꯗꯨ ꯃꯌꯥꯝ ꯍꯥꯏꯖꯤꯜꯂꯛꯀꯅꯦꯕ ꯑꯗꯨꯅ ꯑꯩꯈꯣꯏ ꯃꯥ ꯌꯥꯎ ꯇꯥꯔꯗꯤ ꯑꯩꯈꯣꯏ ꯃꯥꯒ ꯑꯗꯨꯝ ꯂꯧꯅꯕ ꯃꯤ ꯉꯥꯛꯇ ꯑꯣꯏꯕꯅꯤꯅ ꯄꯩꯁꯥ ꯅꯨꯡꯁꯥꯗꯣ ꯑꯩꯈꯣꯏꯅ ꯍꯥꯏꯗꯤ ꯇꯥꯊꯣꯛ ꯆꯥꯁꯤꯟꯗꯣ ꯑꯩꯈꯣꯏ ꯃꯥ ꯍꯣꯏꯗꯗꯤ ꯍꯦꯟꯖꯤꯟꯅ ꯍꯥꯏꯔꯛꯄꯗꯣ ꯃꯣꯏꯅꯪ ꯉꯝꯃꯣꯏꯑꯕ ꯑꯗꯨꯅ ꯑꯩꯁꯨ ꯕ꯭ꯂꯥꯎꯁꯁꯨ ꯑꯗꯒꯤ ꯐꯅꯦꯛ ꯀꯩꯀꯩꯁꯨ ꯂꯣꯏ ꯂꯩꯍꯧꯗꯣꯏꯅꯦ ꯑꯗꯨ ꯅꯪꯒꯤꯁꯤꯅꯦ ꯍꯥꯏꯗꯤ ꯂꯩꯅꯤꯡꯕ ꯅꯪꯒꯤ ꯍꯌꯦꯡ ꯂꯨꯍꯣꯡꯕ ꯐꯥꯎꯒꯤ ꯂꯩꯅꯤꯡꯕ ꯈꯣꯠꯄꯁꯨ ꯍꯥꯏꯔꯛꯑꯣ
ꯍꯥꯏꯔꯛꯀꯦ ꯑꯗꯨꯕꯨꯗꯤ ꯑꯩꯁꯨ ꯅꯉꯣꯟꯗ ꯑꯗꯨꯁꯨ ꯍꯥꯏꯒꯦꯅ ꯈꯜꯂꯝꯕꯅꯦ ꯑꯗꯣ ꯑꯩꯈꯣꯏꯆꯦ ꯂꯨꯍꯣꯡꯕꯩꯗ ꯐꯤ ꯑꯗꯨꯝ ꯏꯟꯁꯦ ꯍꯧꯖꯤꯛꯀꯥꯟꯗꯤꯅꯦ ꯑꯉꯥꯡ ꯃꯆꯥ ꯄꯤꯛꯇ꯭ꯔꯨ ꯄꯤꯛꯇ꯭ꯔꯨ ꯄꯤꯛꯄ ꯐꯥꯎꯗꯅꯦ ꯂꯣꯏ ꯐꯤ ꯏꯟꯅꯔꯦ ꯂꯨꯍꯣꯡꯕꯕꯨ ꯑꯣꯏꯔꯣ ꯀꯩꯅꯣꯝ ꯆꯠꯄꯗ ꯍꯥꯏꯗꯤ ꯊꯧꯗꯣꯛ ꯋꯥꯊꯣꯛꯀꯤꯕꯨ ꯑꯣꯏꯔꯣ ꯁꯨꯝ ꯍꯥꯏꯗꯤ ꯆꯥꯛꯀꯧꯕ ꯀꯩ ꯆꯠꯄ ꯈꯣꯠꯄꯗꯨꯁꯨꯅꯦ ꯃꯣꯏꯁꯦ ꯐꯤ ꯂꯣꯏ ꯏꯟꯅꯔꯦꯕ ꯍꯧꯖꯤꯛꯀꯥꯟ ꯃꯤꯁꯤꯡꯁꯦ ꯑꯉꯥꯡ ꯅꯨꯄꯤ ꯃꯆꯥꯁꯤꯡꯁꯦ ꯍꯥꯏꯗꯤ ꯑꯩꯈꯣꯏ ꯃꯇꯝ ꯑꯩꯅꯒ ꯑꯩꯈꯣꯏ ꯆꯤꯆꯦ ꯃꯃꯥꯡꯗ ꯂꯨꯍꯣꯡꯕ ꯀꯥꯏꯗꯨꯗꯤ ꯄꯤꯛꯏ ꯈꯣꯠꯂꯤ ꯀꯥꯏꯅ ꯐꯤ ꯏꯟꯍꯟꯗꯦꯕ ꯑꯔꯤꯔꯤꯕ ꯃꯥꯟꯈꯤꯅꯤ ꯀꯥꯏꯅ ꯑꯗꯣ ꯍꯧꯖꯤꯛꯀꯥꯟꯗꯤ ꯑꯩ ꯏꯅꯥꯎꯅꯨꯄꯤ ꯄꯤꯛꯇ꯭ꯔꯨ ꯄꯤꯛꯇ꯭ꯔꯨ ꯀꯨꯞꯄꯒ ꯂꯩꯔꯤꯁꯤꯡꯗꯣ ꯐꯤ ꯂꯣꯏ ꯏꯟꯅꯔꯦꯗ ꯑꯗꯨꯅ ꯏꯕꯥꯅꯤꯁꯨ ꯐꯤ ꯏꯟꯁꯦ ꯐꯖꯕ ꯈꯜꯂ ꯈꯣꯠꯂꯒ ꯐꯤꯗꯣ ꯐꯖꯅ ꯏꯟꯁꯦ
ꯏꯟꯁꯦ ꯑꯗꯨꯅꯦ ꯑꯩꯁꯨꯅꯦ ꯂꯨꯍꯣꯡꯕ ꯅꯨꯃꯤꯠꯇꯣ ꯅꯣꯏ ꯑꯗꯣꯝꯗꯅꯦ ꯀꯦꯕ ꯍꯩꯕ ꯃꯤ ꯂꯩꯒꯗ꯭ꯔꯣ ꯈꯔ ꯐꯖꯅ ꯀꯦꯅꯤꯡꯉꯦꯕ ꯑꯩꯁꯨ ꯑꯗꯨꯃꯥꯏꯅ ꯐꯤ ꯅꯣꯡ ꯏꯜꯂꯒ ꯐꯨꯜ ꯑꯣꯏꯅ ꯂꯨꯍꯣꯡꯕ ꯆꯠꯄꯗꯣ ꯑꯝꯇ ꯆꯠꯇ꯭ꯔꯤ ꯅꯍꯥꯜꯂꯣꯏ ꯈꯔ ꯆꯠꯈ꯭ꯔꯦ ꯑꯗꯨꯀꯥꯟꯗ ꯑꯩꯁꯨ ꯐꯤ ꯏꯟꯗꯦꯗ ꯑꯩꯈꯣꯏ ꯃꯥꯅ ꯑꯉꯥꯡꯅꯕꯨ ꯐꯤ ꯏꯟꯗ ꯈꯣꯠꯇꯅ ꯇꯧꯋꯦ ꯑꯗꯣ ꯍꯟꯗꯛꯇꯤꯅꯦ ꯍꯥꯏꯗꯤ ꯃꯦꯀꯞꯀꯤꯗꯣ ꯑꯩꯁꯨ ꯀꯦꯅꯉꯥꯏꯁꯤꯗ ꯀꯩꯀꯩꯒꯤ ꯑꯔꯩꯕ ꯃꯍꯩꯗꯨ ꯄꯨꯔ ꯂꯥꯛꯑꯒꯦ ꯑꯗꯨꯒ ꯅꯪꯒꯤ ꯂꯩꯕꯗꯨꯒ ꯇꯧꯔꯒ ꯍꯩꯖꯤꯡꯕꯣꯠ ꯅꯨꯃꯤꯠꯇꯨꯁꯨ ꯈꯔ ꯀꯦꯁꯦꯕꯀꯣ ꯍꯩꯖꯤꯡꯕꯣꯠ ꯅꯨꯃꯤꯠꯇꯗꯤ ꯑꯩꯈꯣꯏ ꯊꯕꯛꯁꯤꯡꯗ ꯑꯣꯏꯅ ꯀꯩꯁꯨꯕꯨꯗꯤ ꯀꯦꯕ ꯆꯪꯉꯔꯣꯏ ꯑꯗꯨ ꯂꯨꯍꯣꯡꯕ ꯅꯨꯃꯤꯠꯇꯨꯗꯤ ꯈꯔ ꯌꯥꯝ ꯀꯦꯅꯕꯅꯦ ꯅꯪ ꯑꯅꯛꯄꯗꯗꯒꯤꯅꯦ ꯅꯣꯏ ꯀꯦꯕ ꯍꯩꯕ ꯃꯤ ꯑꯃ ꯍꯥꯏꯔꯝꯃꯣ ꯂꯩꯒꯗ꯭ꯔꯣ
ꯂꯩꯅꯤꯌꯦ ꯑꯗꯨꯒꯤꯗꯤ ꯑꯩꯅ ꯉꯍꯥꯟꯅ ꯃꯉꯣꯟꯗ ꯀꯦꯕꯤꯌꯨ ꯑꯩꯈꯣꯏ ꯀꯦꯕꯤꯌꯨꯀꯣ ꯈꯣꯠꯂꯨꯀꯣꯅ ꯑꯩꯅ ꯍꯥꯏꯈ꯭ꯔꯕꯅꯤ ꯌꯥꯝ ꯀꯦꯕ ꯌꯥꯝ ꯍꯩꯕ ꯑꯃ ꯂꯩꯌꯦ ꯍꯩꯖꯤꯡꯄꯣꯠ ꯅꯨꯃꯤꯠꯇꯨꯕꯨꯗꯤ ꯑꯩꯈꯣꯏꯅ ꯑꯗꯨꯝ ꯆꯝꯂꯞꯅ ꯀꯦꯕ ꯌꯥꯔꯅꯤ ꯑꯗꯨ ꯑꯣꯏꯔꯁꯨ ꯆꯝꯂꯞꯅ ꯀꯦꯕ ꯍꯥꯏꯁꯦ ꯃꯤꯉꯣꯟꯗ ꯀꯦꯍꯜꯂꯑꯦ ꯀꯦꯍꯟꯒꯦ ꯍꯥꯏꯔꯁꯨ ꯌꯥꯅꯤ ꯑꯩꯈꯣꯏ ꯆꯦꯒꯤ ꯀꯦꯕ ꯂꯥꯛꯇꯣꯏ ꯃꯤꯗꯣ ꯑꯩꯈꯣꯏ ꯆꯤꯆꯦꯒꯤ ꯃꯃꯥꯟꯅꯕꯤꯅꯦꯕ ꯑꯩꯒꯁꯨ ꯑꯗꯨꯝ ꯍꯥꯏꯗꯤ ꯋꯥꯔꯤ ꯁꯥꯗꯅ ꯈꯣꯠꯇꯅ ꯑꯗꯨꯝ ꯇꯧꯋꯦ ꯑꯗꯨꯗꯨꯅ ꯏꯕꯥꯅꯤ ꯏꯆꯦ ꯆꯝꯂꯞꯅ ꯀꯦꯕꯤꯔꯝꯃꯨ ꯆꯦ ꯈꯣꯠꯄ ꯍꯥꯏꯕꯗ ꯑꯗꯨꯝ ꯃꯥ ꯑꯗꯨꯝ ꯌꯥꯔꯛꯀꯅꯤ ꯑꯗꯨꯗꯨꯅ ꯀꯦꯕꯒꯤꯗꯤ ꯅꯪ ꯀꯩꯁꯨꯝ ꯈꯜꯂꯨꯔꯅꯨ ꯗ꯭ꯔꯦꯁ ꯅꯨꯡꯒꯤ ꯀꯩꯀꯩꯗꯣ ꯄꯨꯔꯛꯑ ꯂꯥꯛꯑꯅꯤ ꯑꯗꯨꯗꯨꯒ ꯁꯤꯗ ꯍꯥꯏꯗꯤ ꯀꯦꯕ ꯈꯣꯠꯄꯒꯤꯗꯨꯗꯤ ꯃꯥꯅ ꯑꯗꯨꯝ ꯇꯧꯖꯔꯖꯅꯣ ꯑꯗꯩꯗꯤ ꯍꯥꯏꯗꯤ ꯊꯕꯛꯇꯤ ꯑꯗꯨꯝ ꯆꯤꯟꯕꯅꯤꯅ ꯌꯥꯝ ꯀꯦꯁꯟꯕ ꯍꯥꯏꯁꯦ ꯑꯩꯈꯣꯏꯗꯁꯨ ꯐ꯭ꯔꯤ ꯑꯣꯏꯔꯣꯏꯗꯣꯏꯅꯦꯕ ꯍꯨꯃꯥꯡ ꯁꯧꯒꯠꯂꯛꯄ ꯈꯣꯠꯄ ꯀꯦꯕꯨ ꯀꯦꯔꯗꯤ ꯍꯨꯃꯥꯡꯁꯦ ꯄꯨꯁꯧ ꯁꯧꯋꯤꯗꯅ ꯑꯗꯨꯗꯨꯅ ꯌꯥꯝ ꯀꯦꯠꯁꯟꯕꯁꯨ ꯄꯥꯝꯗꯦꯕ ꯂꯨꯍꯣꯡꯕ ꯅꯨꯃꯤꯠꯇꯅ ꯍꯥꯏꯗꯤ ꯂꯨꯍꯣꯡꯕ ꯅꯨꯃꯤꯠꯇ ꯊꯕꯛ ꯀꯩꯀꯩ ꯐꯖ ꯂꯣꯏꯔꯀꯥꯟꯗ ꯀꯣꯟꯅ ꯃꯌꯥꯝ ꯀꯦꯔꯒ ꯊꯣꯛꯄꯅ ꯐꯩꯗꯅ ꯐꯣꯇꯣ ꯀꯩꯀ ꯀꯥꯞꯄꯝꯗꯥꯏꯗꯣ ꯌꯧꯔꯀꯥꯟꯗ ꯑꯗꯨꯅꯦ ꯑꯩ ꯈꯜꯂꯤꯁꯦ ꯑꯃꯨꯛ ꯐꯥꯎꯕ ꯍꯥꯏꯗꯤ ꯑꯗꯨꯃꯥꯏꯅ ꯐꯤꯒ ꯏꯜꯂ ꯈꯣꯠꯂꯒ ꯂꯨꯍꯣꯡꯕꯁꯦ ꯆꯠꯆꯔꯛꯇ꯭ꯔꯤꯕ ꯏꯃꯥꯟꯅꯕꯤꯈꯩꯁꯨ ꯂꯨꯍꯣꯡꯕ ꯌꯥꯎꯅꯈ꯭ꯔꯦꯕ ꯑꯗꯨ ꯑꯣꯏꯇꯥꯔꯁꯨ ꯍꯥꯏꯗꯤ ꯂꯨꯍꯣꯡꯕꯗꯣ ꯑꯩꯅ ꯁꯤꯗ ꯌꯨꯝꯗ ꯂꯩꯇ꯭ꯔꯕꯅꯤꯅꯅꯦ ꯑꯗꯨꯝ ꯂꯨꯍꯣꯡꯕꯁꯦ ꯌꯥꯎꯕꯁꯦ ꯁꯨꯛꯐꯪ ꯐꯪꯗꯕ ꯑꯗꯨꯝ ꯐꯔꯛ ꯇꯥꯕ ꯏꯌꯥꯝꯕ ꯂꯨꯍꯣꯡꯒꯦꯔꯥ ꯏꯆꯦ ꯑꯃ ꯂꯨꯍꯣꯡꯒꯦꯔꯥ ꯑꯩꯅ ꯌꯨꯝꯗ ꯂꯩꯀꯥꯟꯗꯗꯤ ꯀꯅꯥꯝ ꯂꯨꯍꯣꯡꯗꯦ ꯈꯪꯕ꯭ꯔꯥ ꯑꯗꯨꯝ ꯑꯩꯅ ꯍꯦꯛ ꯊꯕꯛ ꯑꯃ ꯆꯠꯊꯣꯛꯈ꯭ꯔꯤꯕꯩ ꯑꯩꯅ ꯌꯨꯝꯗ ꯍꯦꯛ ꯂꯩꯇ꯭ꯔꯕ ꯊꯕꯛ ꯑꯃ ꯆꯠꯊꯣꯛꯈ꯭ꯔꯕ ꯍꯥꯏꯗꯤ ꯑꯩꯅ ꯁꯤꯗ ꯇꯝꯕꯩ ꯆꯪꯉꯛꯏꯁꯤꯕꯨ ꯑꯣꯏꯔꯣ ꯃꯄꯨ ꯇꯧꯔꯣ ꯅꯥꯕꯨ ꯅꯥꯁꯜꯂꯛꯑꯣ ꯑꯗꯨꯝ ꯑꯩꯁꯦ ꯕꯦꯔꯥꯕꯤꯗꯤ ꯀꯥꯗꯅꯅꯦ ꯃꯤꯒꯤ ꯂꯨꯍꯣꯡꯕꯁꯦ ꯌꯥꯎꯕꯁꯦ ꯁꯨꯐꯪ ꯐꯪꯗ꯭ꯔꯕꯅꯦ ꯀꯦꯔ ꯈꯣꯠꯂꯒ ꯅꯪꯁꯨ ꯌꯥꯎꯔꯝꯈꯤꯔꯣꯏꯅꯦ
ꯌꯥꯎꯗꯦ ꯑꯗꯨꯅꯦ ꯑꯩꯁꯨ ꯑꯩꯈꯣꯏꯅꯅꯦ ꯑꯁꯣꯨꯝ ꯌꯨꯝ ꯅꯍꯥꯟꯃꯨꯛ ꯌꯨꯝꯗ ꯂꯩꯔꯤꯀꯥꯟꯗꯅ ꯀꯅꯥꯝꯐꯧꯗꯤ ꯁꯤꯗ ꯂꯩꯔꯀꯥꯟꯗꯅ ꯏꯃꯥꯟꯅꯕꯤ ꯕꯥꯇꯣꯟ ꯇꯧꯔꯛꯑꯦꯅ ꯑꯩꯈꯣꯏ ꯃꯥꯅ ꯐꯣꯟ ꯇꯧꯔꯛꯑꯦ ꯃꯆꯥꯒꯤ ꯁꯣꯁꯇꯤꯐꯧ ꯇꯧꯈ꯭ꯔꯦ ꯑꯗꯣ ꯍꯟꯗꯛꯇꯤꯅꯦ ꯅꯨꯄꯤ ꯃꯌꯨꯝꯁꯨ ꯌꯥꯎꯗꯣꯔꯦ ꯅꯨꯄꯥ ꯃꯌꯨꯝꯁꯨ ꯌꯥꯎꯗꯣꯔꯦ ꯅꯨꯄꯤ ꯃꯌꯨꯝꯗꯨꯅ ꯅꯣꯏꯁꯦꯒꯤ ꯍꯧꯕꯗꯒꯤꯩ ꯂꯣꯏꯕꯥꯎ ꯌꯥꯎꯔꯅꯤꯗꯅ ꯑꯩꯁꯦ ꯃꯉꯥꯅꯤꯁꯦ ꯆꯥꯕ ꯑꯗꯨꯒ ꯃꯊꯪ ꯊꯥꯗꯨꯅꯅꯦ ꯑꯩꯈꯣꯏꯔꯣꯝꯗ ꯑꯃꯨꯛ ꯂꯥꯛꯑꯣ ꯑꯗꯨꯒ ꯑꯩꯈꯣꯏꯒꯤ ꯏꯌꯥꯝꯕꯒꯤ ꯂꯨꯍꯣꯡꯕꯗꯣ ꯌꯥꯎꯔꯁꯦ ꯃꯣꯏ ꯂꯨꯍꯣꯡꯕꯗꯨꯁꯨ ꯅꯨꯡꯉꯥꯏꯗꯣꯏ ꯄꯣꯠꯅꯤ ꯃꯣꯏꯗꯨꯁꯨ ꯍꯥꯏꯗꯤ ꯂꯝꯕꯨꯗꯤ ꯈꯔ ꯂꯥꯞꯄꯦꯕꯀꯣ ꯑꯗꯨꯁꯨ ꯑꯗꯨꯝ ꯍꯥꯏꯗꯤ ꯀꯦꯔ ꯈꯣ ꯀꯦꯔꯒ ꯆꯠꯄꯅꯤꯅ ꯒꯥꯔꯤ ꯇꯣꯡꯕꯒꯁꯤꯦ ꯀꯩꯁꯨ ꯋꯥꯔꯣꯏ ꯍꯥꯏꯗꯤ ꯃꯣꯏꯒꯤ ꯃꯉꯥꯅꯤꯁꯨ ꯆꯥꯕ ꯅꯨꯃꯤꯠꯇ ꯐꯣꯇꯣꯒ ꯁꯨꯠ ꯇꯧꯗꯅ ꯈꯣꯠꯇꯅ ꯇꯧꯋꯤꯗꯅ ꯑꯗꯨꯒꯗꯨꯁꯨ ꯌꯥꯎꯁꯦ ꯈꯔ ꯐꯖꯅ ꯀꯦꯔꯒ ꯍꯣꯏ ꯑꯗꯨꯗꯤꯅꯦ ꯑꯩ ꯑꯃꯨꯛ ꯍꯌꯦꯡ ꯍꯪꯆꯤ ꯂꯥꯛꯄꯒꯤꯗꯣ ꯑꯗꯨꯗ ꯍꯥꯏꯔꯛꯑꯒꯦ ꯅꯪꯉꯣꯟꯗ ꯗ
ꯍꯥꯏꯔꯣꯑꯣ ꯍꯥꯏꯔꯑꯣ ꯑꯩꯁꯨ ꯌꯨꯝꯗ ꯏꯃꯥ ꯍꯣꯏꯗ ꯍꯥꯏꯈꯤꯒꯦ ꯅꯪ ꯂꯥꯛꯑꯅꯤ ꯈꯣꯠꯂꯅꯤꯅ ꯊꯝꯃꯒꯦꯀꯣ ꯑꯗꯨꯗꯤ
ꯍꯣꯏ ꯍꯣꯏ